ꯍꯜꯂꯣ ꯏꯇꯥꯎꯕꯤ
ꯑꯣ ꯑꯣ ꯑꯣ ꯏꯇꯥꯎꯕꯤ
ꯆꯥꯛ ꯆꯥꯔꯕꯣ
ꯆꯥꯛꯁꯦ ꯍꯧꯖꯤꯛꯈꯛꯇꯪ ꯉꯥꯍꯥꯛꯇꯤ ꯑꯣꯏꯔꯦ ꯆꯥꯕ ꯂꯣꯏꯔꯒ ꯍꯧꯖꯤꯛꯁꯦ ꯀꯥꯡ ꯍꯤꯗꯥꯛ ꯊꯥꯔꯒ ꯆꯥꯛꯁꯤ ꯆꯥꯕ ꯂꯣꯏꯔꯒ ꯐꯝꯃꯤꯅꯦ
ꯑ ꯐꯩ ꯌꯥꯝ ꯌꯥꯝ ꯐꯩꯅꯦ ꯆꯒ ꯄꯣꯊꯥꯔꯦ
ꯑꯣ ꯑꯣ ꯏꯇꯥꯎꯕꯤ ꯕꯣꯜꯁꯨ ꯌꯦꯡꯒꯅꯤꯀꯣ
ꯑꯣ ꯅꯣꯏ ꯄꯨꯡ ꯀꯌꯥꯗ ꯌꯦꯡꯒꯦ ꯍꯥꯏꯕ꯭ꯔꯣ ꯊꯣꯛꯀꯦ ꯍꯥꯏꯕ꯭ꯔꯣ ꯅꯣꯏꯕꯣ
ꯑꯩꯈꯣꯏ ꯁꯨ ꯍꯥꯏꯔꯗꯤ ꯄꯨꯡ ꯇꯔꯥ ꯈꯔ ꯍꯦꯜꯂꯗꯤ ꯊꯣꯛꯅꯥꯗꯧ ꯃꯥꯜꯂꯦ ꯑꯗꯨ ꯈꯔ ꯊꯦꯡꯅ ꯊꯣꯛꯅꯁꯤ ꯍꯥꯏꯕꯀꯣ ꯃꯤ ꯃꯌꯥꯝꯁꯤꯅ
ꯑꯩꯗꯤ ꯈꯖꯍꯧꯗ꯭ꯔꯦꯍꯦ
ꯑꯍꯥꯎ ꯑꯊꯨꯝꯁꯨ ꯌꯥꯎꯅꯔꯗꯤ ꯄꯨꯔꯛꯄꯁꯨ ꯌꯥꯏ ꯍꯥꯏꯅ ꯍꯥꯏꯅꯔꯝꯕꯅꯦꯕꯀꯣ
ꯑꯗꯨꯗꯤ ꯅꯣꯏ ꯈꯔ ꯉꯜꯂꯤꯉꯩꯗ ꯗꯨꯀꯥꯟꯗ ꯀꯥꯔ ꯀꯩꯀꯥ ꯇꯧꯔꯒ ꯆꯥꯅꯕ ꯅꯣꯏ ꯈꯔ ꯌꯦꯡꯕꯅ ꯐꯠꯇ꯭ꯔꯣ
ꯈꯪꯗꯦꯅꯦ ꯍꯧꯖꯤꯛ ꯃꯤꯁꯤꯡꯁꯨ ꯃꯄꯥꯟ ꯂꯣꯏꯟ ꯆꯠꯅꯈꯤꯕꯗꯨꯗ
ꯈꯪꯗ‌ꯦꯅꯦ ꯑꯩꯈꯣꯏꯁꯦ ꯒꯤꯟ ꯇꯥꯕ ꯃꯤ ꯈꯔ ꯋꯥꯠꯂꯦꯅꯦ
ꯃꯄꯥꯟ ꯃꯄꯥꯟ ꯑꯇꯣꯞꯄ ꯃꯤ ꯈꯔꯗꯤ ꯍꯥꯏꯕꯤꯈ꯭ꯔꯕꯅꯦ ꯑꯗꯨ ꯑꯇꯣꯞꯄꯁꯨ ꯌꯥꯔꯦ ꯑ ꯑꯗ‌ꯣ ꯃꯆꯤꯟ ꯒ꯭ꯔꯆꯧꯕ ꯑꯉꯥꯡꯗꯣ
ꯎꯝ
ꯑꯗꯨꯗꯤ ꯌꯦꯡꯁꯦ ꯍꯥꯏꯔꯛꯑꯦ ꯍꯥꯏꯕꯀꯣ
ꯑꯩꯈꯣꯏ ꯀꯩꯅꯣꯒꯤ ꯅꯣꯏꯒꯤ ꯑꯥ ꯀꯣꯁ ꯇꯧꯕ ꯅꯃꯥꯟꯅꯕꯗꯨꯗꯤ ꯀꯩ ꯀꯩ ꯍꯥꯏꯔꯛꯀꯦ
ꯀꯣꯆ ꯇꯧꯕꯗꯨꯁꯨ ꯊꯣꯛꯇꯤ ꯊꯣꯛꯂꯛꯀꯅꯤ
ꯍ‌ꯦꯍꯥ
ꯍꯣꯁ ꯇꯧꯕ ꯑꯣꯖꯥꯗꯨꯅ ꯃꯍꯥꯛꯁꯨ ꯆꯥꯛ ꯆꯥꯕ ꯆꯠꯂꯤ ꯍꯥꯏꯅ ꯍꯥꯏꯕꯗꯨꯗ ꯀꯣ
ꯑꯗꯨꯒꯤ ꯑꯗꯨ ꯑ ꯍꯣꯁ ꯇꯧꯕ ꯅꯨꯄꯥꯗꯣ ꯑꯃꯨꯛ ꯂꯥꯛꯀꯅꯤ ꯍꯥꯏꯕ ꯃꯥꯁꯦ ꯆꯥꯛ ꯆꯥꯕ ꯆꯠꯈꯤꯕꯀꯣ
ꯎꯝ
ꯑꯗꯨꯒꯤ ꯃꯥꯁꯦ ꯉꯥꯏꯍꯥꯛꯇꯤ ꯉꯥꯏꯕꯤꯔꯣ ꯍꯥꯏꯌꯦꯕꯀꯣ
ꯑꯣ
ꯑꯗꯨꯒꯤꯅꯤꯗ ꯕ꯭ꯔꯣ
ꯃꯥꯅꯦ ꯃꯥꯅꯦ
ꯑꯗꯨ ꯕ꯭ꯔꯣ ꯈꯣꯏꯗꯤ ꯀꯩ ꯏꯟꯁꯥꯡ ꯆꯥꯕꯤꯔꯒꯦ
ꯑꯁ ꯉꯁꯤꯗꯤ ꯈꯥꯃꯦꯟ ꯑꯁꯤꯟꯕꯒ ꯌꯦꯔꯨꯝꯒ ꯑꯂꯨꯒ ꯇꯧꯔ ꯆꯥꯔꯦ
ꯑꯣꯟꯊꯣꯛꯅ ꯍꯥꯎꯈ꯭ꯔꯤꯗ
ꯌꯥꯝ ꯀꯟꯅ ꯍꯥꯎꯕꯁꯨ ꯅꯠꯇꯦꯗ ꯑꯗꯨꯝ ꯆꯥꯕ ꯌꯥꯔꯗꯤ ꯍꯥꯏꯅ ꯑꯗꯨꯝ ꯆꯥꯕꯅꯤ ꯀꯩꯅꯣ
ꯑꯠꯆꯥ ꯆꯥ ꯁꯥꯛꯀꯪꯒꯨꯝꯕ ꯀꯩ ꯀꯩꯁꯨ ꯊꯥꯗꯤ ꯊꯥꯗꯔꯝꯅꯤꯀꯣ
ꯑꯁ ꯁꯛꯈꯪ ꯌꯥꯎꯗꯦꯗ ꯉꯁꯤꯗꯤ ꯌꯦꯟꯔꯨꯝꯗꯪ ꯇꯧꯔꯦ
ꯑꯁ ꯑꯖ ꯌꯦꯟꯔꯨꯝ ꯌꯦꯟꯔꯨꯝꯅ ꯐꯥꯎ ꯍꯥꯎꯔꯦꯗ ꯌꯦꯟꯔꯨꯝ ꯐꯥꯎ ꯌꯥꯎꯋꯦ ꯅꯣꯏꯗꯤ ꯑꯩꯈꯣꯏꯗꯤ ꯁꯥꯎꯟ ꯆꯥꯕꯅꯤꯅ ꯑꯁ ꯉꯁꯤꯁꯦ
ꯌꯥꯃꯥꯡ ꯇꯦꯛꯆꯅꯤꯒꯣ
ꯁꯎꯟꯒꯤ ꯏꯁꯤꯡꯗ ꯐꯨꯠꯂꯒ ꯇꯧꯕꯗꯣꯀꯣ ꯁꯤꯡꯖꯨ ꯇꯥꯏꯞꯇꯁꯨ ꯁꯦꯝꯕ ꯌꯦꯟꯁꯥꯡ ꯁꯨ ꯁꯥꯎꯟ ꯑꯣꯏꯔꯝꯕ ꯑꯅꯤꯃꯛ ꯁꯥꯎꯟ ꯑꯣꯏꯕꯗꯒꯤꯗꯤ ꯑꯩꯆ
ꯑ ꯍꯥ ꯍꯥ ꯑꯖ ꯅꯣꯡꯁꯦ ꯆꯨꯗꯣꯏꯔꯥ ꯆꯨꯔꯣꯏꯖꯠꯂꯥ ꯒꯤꯌꯥꯟ ꯃꯥꯟ ꯇꯥꯗ꯭ꯔꯦꯗ
ꯅꯣꯡꯁꯤ ꯁ꯭ꯋꯥꯏꯗꯗꯤ ꯆꯨꯕꯤꯔꯗꯤ ꯐꯗꯣꯏꯅꯤ
ꯑꯥ ꯑꯥ ꯅ‌ꯣꯡꯁꯦ ꯏꯅꯨꯡ ꯅꯨꯡꯉꯥꯏꯇꯦ ꯋꯦꯗꯔꯁꯦ
ꯑꯌꯨꯛꯇꯗꯤ ꯅꯨꯡꯁꯥ ꯊꯤ ꯁꯥꯕꯅꯤꯅꯀꯣ
ꯎꯝ
ꯅꯨꯡꯗꯥꯡꯗꯕꯨ ꯅꯣꯡ ꯈꯔꯕꯨ ꯆꯨꯕꯤꯔꯗꯤ ꯐꯥꯕꯨ ꯐꯩꯌꯦꯅꯦ
ꯅꯨꯡꯗꯥꯡꯗ ꯅꯣꯡ ꯆꯨꯔꯗꯤ ꯇꯨꯝꯕꯖꯨ ꯈ꯭ꯔꯕꯨꯗꯤ ꯅꯨꯡꯉꯥꯏꯔꯦ
ꯖꯤꯡꯒꯥꯒꯤ ꯌꯨꯝꯗ ꯂꯩꯕꯅꯤꯅꯀꯣ ꯑꯣꯟꯊꯣꯛ ꯅꯨꯡꯗꯤ ꯁꯥꯥꯗꯤ ꯁꯥꯏ
ꯂꯩꯇ ꯂꯥꯏꯔ ꯑꯈꯣꯏꯗꯤ ꯈꯥꯡꯕ ꯀꯟꯒꯗꯕꯅꯦ ꯏꯇꯥ
ꯃꯥꯅꯤ ꯃꯥꯅꯤ
ꯈꯣꯏꯗꯤ ꯀꯅꯥꯗ ꯃꯇꯦꯡ ꯅꯤꯔꯨꯅꯤ ꯀꯅꯥꯗ ꯍꯥꯏꯔꯨꯅꯤ ꯈꯣꯏꯗꯦ
ꯑꯗꯨꯅꯤ ꯑꯩꯈꯣꯏꯁꯨ ꯈꯥꯡꯕ ꯀꯜꯂꯒ ꯅꯣꯡꯃꯗꯤ ꯅꯣꯡꯃ ꯅꯠꯇ꯭ꯔꯒꯣ ꯈꯣꯏꯁꯨ ꯄꯨꯔꯅꯤꯃꯥ ꯊꯥꯒꯨꯝ ꯉꯥꯟꯊꯣꯔꯛꯈꯤꯅꯤ ꯍꯥꯏꯕꯗꯨ
ꯎꯝ ꯃꯥꯅꯤ ꯅꯨꯃꯤꯠ ꯊꯥꯒꯨꯝꯕ ꯈꯣꯏꯁꯨ ꯉꯍꯥꯛ ꯂꯩꯔꯗꯤ ꯐꯤꯠ ꯂꯥꯎꯅ ꯑꯗꯨꯝ ꯉꯥꯟꯊꯣꯛꯑꯅꯤ ꯀꯩꯅꯣ ꯈꯥꯡꯕꯗ ꯀꯜꯂꯨ ꯈꯥꯡꯕ ꯑꯈꯥꯡ ꯀꯟꯕ ꯃꯤꯒꯤꯗꯤ ꯁꯣꯏꯗꯅ ꯕꯣꯔ ꯂꯥꯛꯆꯅꯤ
ꯎꯝ
ꯇ꯭ꯋꯤ ꯋꯦꯗꯔꯖꯦ
ꯍꯨꯞ ꯍꯨꯞ ꯂꯥꯎꯕꯅꯤꯅꯀꯣ ꯎꯝ
ꯀꯂꯦꯟꯅꯦ ꯀꯂꯦꯟꯃꯨꯛ ꯑꯣꯏꯁꯜꯂꯦ ꯅꯣꯡꯃꯟ
ꯑꯍꯥꯎ ꯑꯊꯨꯝꯒ ꯆꯥꯒꯟꯕꯅꯦ ꯀꯥꯂꯦꯟꯅꯤꯅ ꯋꯦꯠꯁꯦ ꯈꯔ ꯈꯥꯠ ꯈꯥꯠ ꯇꯧꯗ꯭ꯔꯗꯤ ꯌꯥꯗ꯭ꯔꯕꯀꯣ
ꯇꯥꯕꯤꯕ꯭ꯔꯣ ꯏꯇꯥꯎ
ꯇꯥꯕꯤꯌꯦ ꯇꯥꯕꯤ
ꯑ ꯍꯌꯦꯡꯒꯤ ꯊꯕꯛ ꯂꯩꯕ꯭ꯔꯣ
ꯍꯌꯦꯡꯁꯤꯗꯤ ꯉꯁꯤ ꯕꯨ
ꯍꯌꯦꯡꯗꯤ ꯄꯣꯊꯥꯔꯒꯦ ꯍꯥꯏꯔꯣ
ꯍꯌꯦꯡꯗꯤ ꯄꯣꯊꯥ ꯅꯨꯃꯤꯠꯅꯤ ꯀꯩꯅꯣ ꯑꯣꯖꯥ
ꯃꯥꯅꯦ
ꯄꯣꯊꯥꯔꯣ ꯐꯖꯅ ꯌꯥ ꯀꯥꯊꯣꯛꯑꯣ ꯍꯥ ꯇꯥꯏꯞ ꯇꯥꯏ ꯆꯥꯒꯜꯂ ꯌꯥ ꯀꯊꯣꯛꯑ ꯇꯨꯝꯃꯨꯔꯣ
ꯇꯨꯝꯃꯟꯕꯁꯨ ꯌꯥꯗꯕ ꯀꯣ ꯏꯇꯥ
ꯇꯨꯝꯃꯜꯖꯨ ꯑꯃꯨꯛ ꯅꯣꯏꯕ ꯇꯨꯝꯗ꯭ꯔꯁꯨ ꯑꯃꯨꯛ ꯍꯛꯆꯥꯡ ꯁꯣꯛꯄ ꯆꯥꯃꯜꯂꯁꯨ ꯕꯤ ꯄꯤ ꯋꯥꯡꯕ
ꯎꯝ ꯑꯊꯨꯝ ꯑꯍꯥꯎ ꯉꯥꯠꯇ ꯆꯤꯟꯁꯤꯗ ꯑꯊꯨꯝ ꯑꯍꯥꯎ ꯈꯛꯇꯪ ꯃꯍꯥꯎꯗꯣ ꯈꯪꯉꯕꯅꯤꯅꯀꯣ
ꯃꯥꯅꯦ ꯑꯊꯨꯝ ꯑꯍꯥꯎꯖꯦ ꯆꯥꯗ꯭ꯔꯗꯤ ꯑꯃꯨꯛ ꯍꯥꯎꯇꯕꯗꯤ ꯆꯥꯅꯤꯡꯗ꯭ꯔꯦꯗꯣ
ꯃꯥꯅꯤ ꯃꯥꯅꯤ
ꯂꯩꯗ ꯍꯥ ꯈꯤꯇꯪ ꯑꯣꯏꯔꯁꯨ ꯑꯊꯨꯝ ꯑꯍꯥꯎꯗꯣ ꯌꯥꯎꯗ꯭ꯔꯗꯤ ꯆꯥꯛ ꯆꯪꯗ꯭ꯔꯦꯕ ꯍꯟꯗꯛꯇꯤ
ꯎꯝ
ꯀꯂꯦꯟꯅ ꯁꯥꯥꯕꯅ ꯎꯝ ꯍꯥꯎ ꯌꯥꯝ ꯆꯥꯔꯖꯨ ꯐꯠꯇꯕꯅꯦꯗ ꯑꯗꯨꯝ ꯏꯆꯝ ꯆꯝꯕ ꯆꯝꯐꯨꯠꯀꯨꯝꯕ ꯆꯝꯊꯣꯡꯒꯨꯝꯕ ꯍꯥ ꯀꯥꯡꯁꯣꯏꯒꯨꯝꯕꯗꯣ
ꯃꯇꯥꯏꯗ ꯁꯛꯀꯪ ꯍꯥꯞꯆꯜꯂꯒ ꯉꯥ ꯑꯌꯥꯏꯕꯗꯨꯒ ꯑꯁ ꯑꯣꯟꯊꯣꯛꯅ ꯍꯥꯎꯔꯅꯤꯍꯦ ꯃꯇꯥꯏꯗꯅ ꯉꯔꯤ ꯃꯦꯠꯄꯒ ꯃꯣꯔꯣꯛꯀ ꯇꯧꯔꯒ ꯁꯥꯏꯇꯤꯁ ꯍꯥꯞꯆꯤꯜꯂ ꯆꯥꯕꯗꯣ
ꯃꯥꯅꯤ ꯃꯥꯅꯤ ꯑꯁ ꯊꯥꯡꯖꯤꯡꯒꯤ ꯃꯇꯝꯅꯤꯅ ꯍꯧꯖꯤꯛ ꯊꯥꯡꯖꯤꯡꯒꯤ ꯏꯔꯣꯝꯕꯁꯨ ꯍꯥꯎꯗꯤ ꯍꯥꯎꯔꯤꯌꯦ
ꯑꯁ ꯈꯔ ꯇꯧꯔꯦꯍꯦ ꯑꯗꯨꯗꯤ
ꯊꯥꯡꯖꯤꯡꯁꯦ ꯑꯁ ꯅꯄꯥꯛꯄꯤꯒ ꯈꯔ ꯑꯗꯨꯅꯦ ꯑꯗꯨꯅꯦ ꯅꯄꯥꯛꯄꯤꯒ ꯈꯔ ꯍꯥꯞꯆꯜꯂꯗꯤ ꯍꯥꯎꯕꯗꯤ ꯍꯥꯎꯔꯍ
ꯍꯥꯎꯕꯥꯅꯦ ꯑꯗꯨꯒ ꯃꯅꯝ ꯍꯥꯍꯥ ꯂꯥꯎꯕꯤꯌꯦ ꯁꯤꯡꯖꯨꯗ ꯍꯦꯛ ꯍꯦꯛ ꯍꯥꯞꯄꯗꯣ
ꯎꯝ
ꯑꯗꯨꯒ ꯄꯦꯄꯦ ꯂꯥꯎꯕꯤꯔꯒ ꯑꯁ ꯊꯛꯆꯟꯕꯗ
ꯈꯔ ꯇꯧꯔꯅꯤ ꯑꯗꯨꯗꯤ ꯑꯗꯨꯅꯤ ꯑꯗꯨꯅꯤ
ꯍꯟꯗꯛꯇꯤ ꯍꯩꯅꯧ ꯀꯩꯀꯥ ꯍꯩ ꯔꯥ ꯅꯨꯡꯒ꯭ꯔꯥ ꯍꯥ ꯈꯔ ꯍꯧꯔꯕꯅꯤꯅ ꯑꯗꯨꯁꯨ ꯆꯥꯥꯁꯜꯂꯣꯍꯦ ꯍꯛꯆꯥꯡ ꯐꯅꯕ
ꯨꯗꯨꯅꯤ ꯗꯨꯅꯤ ꯏꯇꯥꯎ ꯌꯨꯝꯒꯤꯁꯤ ꯀꯌꯥꯃꯨꯛ ꯆꯥꯎꯕ ꯑꯩꯅ ꯈꯟꯕꯗ ꯌꯥꯝ ꯆꯥꯎ ꯇꯥꯛꯄ ꯅꯗꯤ ꯇꯧꯗꯕꯀꯣ ꯌꯨꯝꯒꯤꯁꯦ ꯃꯍꯥꯎꯁꯨ ꯑꯝꯇ ꯇꯝꯕꯤꯗ꯭ꯔꯤꯕ
ꯃꯨꯟꯕ ꯃꯇꯝꯗꯗꯤ ꯑꯗꯨꯅ ꯍꯦꯟꯅ ꯍꯥꯎꯕꯅꯤ
ꯎꯝ ꯅꯥꯎꯁꯦ ꯌꯥꯝꯇ ꯇꯪꯉꯤ ꯉꯁꯤ ꯑꯣꯖꯥ ꯅꯣꯡꯃꯀꯣ
ꯃꯥ ꯇꯪꯁꯥꯜꯂꯨ ꯍꯩ ꯔꯥ ꯅꯨꯡꯒ꯭ꯔꯥ ꯈꯔ ꯌꯥꯎꯕꯗ ꯆꯥꯥꯁꯜꯂꯣ ꯍꯦꯛꯇ
ꯑꯩꯈꯣꯏ ꯏꯕꯣꯛꯈꯣꯏ ꯌꯨꯝꯁꯨ ꯍꯩꯅꯧꯁꯦ ꯑꯆꯧ ꯑꯆꯧꯕꯗꯤ ꯍꯧꯋꯦꯕꯀꯣ
ꯑꯗꯨꯗꯤ ꯑꯗꯨꯗꯤ ꯍꯦꯛꯑꯒ ꯆꯥꯥꯁꯜꯂꯣ ꯀꯩꯅꯣ ꯍꯛꯆꯥꯡ ꯐꯅꯕꯅꯦ ꯃꯇꯝ ꯃꯇꯝꯒꯤ ꯍꯩ ꯆꯥꯕꯁꯨ ꯍꯛꯆꯥꯡ ꯐꯕꯅꯤ
ꯑꯗꯨꯅꯦ ꯌꯨꯝꯊꯪꯅꯕꯒꯤ ꯗ꯭ꯔꯦꯒꯟ ꯐ꯭ꯔꯨꯠꯁꯨ ꯌꯥꯝ ꯊꯣꯛꯇꯤ ꯊꯣꯛꯂꯛꯄꯤꯕꯀꯣ
ꯌꯨꯝꯊꯪꯅꯕꯈꯣꯏꯗꯤ ꯄꯤꯔꯛꯇ꯭ꯔꯣ ꯍꯥꯏꯁꯦ
ꯑꯩꯈꯣꯏꯒꯤ ꯖꯒꯥꯗ ꯇꯥꯕꯗꯗꯤ ꯃꯣꯏꯅꯁꯨ ꯑꯗꯨꯝ ꯅꯨꯡꯁꯤ ꯅꯨꯡꯁꯤꯅ ꯄꯤꯕꯤꯈꯤꯗ ꯆꯥꯅꯕꯗꯤ
ꯗ꯭ꯔꯦꯒꯟ ꯐ꯭ꯔꯨꯠꯇꯤ ꯌꯥꯝꯅ ꯄꯥꯟꯅꯤꯅ ꯍꯧꯕ ꯃꯇꯝꯗꯗꯤ ꯈꯤꯇꯪ ꯈꯤꯇꯪ ꯑꯣꯏꯔꯁꯨ ꯃꯣꯏ ꯄꯥꯟꯕꯅꯤꯅ ꯎꯄꯥꯏ ꯂꯩꯇꯦꯅꯦ ꯄꯤꯅꯤꯡꯉꯁꯨ ꯑꯩꯈꯣꯏꯁꯨ ꯆꯥꯕ ꯐꯪꯉꯣꯏꯗꯣ ꯍꯧꯕ ꯍꯧꯗꯤ ꯃꯉꯥ ꯇꯔꯨꯛ ꯗ꯭ꯔꯒꯟ ꯐ꯭ꯔꯨꯗꯀꯤ ꯀꯩꯅꯣꯗꯒꯤ ꯍꯧꯔꯛꯄ ꯄꯥꯟꯕꯤꯗꯤ ꯍꯧꯔꯛꯄꯗꯣ
ꯎꯝ
ꯎꯄꯥꯏ ꯂꯩꯇꯦ ꯆꯥꯅꯤꯡꯉꯁꯨ ꯕꯖꯥꯔꯗ ꯂꯩꯔ ꯆꯥꯔꯅꯤ
ꯎꯝ ꯃꯪꯒꯥꯜ ꯈꯪꯗ꯭ꯔꯦꯗ
ꯑꯗꯨꯗꯤ ꯍꯌꯦꯡꯖꯦ ꯏꯇꯥꯎꯕꯤ ꯅꯪ ꯊꯕꯛ ꯂꯦꯞꯄꯅꯤ
ꯍꯌꯦꯡꯁꯤ ꯂꯦꯞꯄ ꯇꯥꯔꯦ ꯉꯁ ꯉꯁꯤꯅ ꯕꯣꯟ ꯐꯖꯥꯅ ꯌꯦꯡꯒꯦ ꯑꯗꯨꯒ ꯍꯌꯦꯡꯅ ꯊꯕꯛꯁꯤ ꯂꯦꯞꯄꯒꯦ ꯊꯕꯛꯁꯤ ꯉꯟꯇꯥ ꯆꯠꯄꯅꯤꯅꯀꯣ
ꯍꯛꯆꯥꯡ ꯁꯣꯛꯅꯝꯅꯦꯗ ꯕꯣꯜ ꯃꯇꯝ ꯑꯣꯏꯕꯅꯤꯅ ꯕꯣꯜꯁꯨ ꯌꯦꯡꯉꯅꯤ ꯊꯕꯛꯁꯨ ꯑꯃꯨꯛ ꯆꯠꯂꯅꯤ
ꯋꯥꯕ ꯇꯥꯕꯅꯤꯅꯦ ꯃꯤꯑꯣꯏꯕ ꯄꯨꯟꯁꯤ ꯍꯥꯏꯕꯁꯤꯗꯤ ꯅꯍꯥꯛꯇꯤ
ꯑꯗꯨꯅꯦ
ꯅꯍꯤ
ꯈꯨꯅꯝ ꯈꯨꯅꯤꯡ ꯍꯥꯏꯗꯣ ꯄꯨꯟꯁꯤꯗꯤ
ꯑꯗꯨꯅꯤ
ꯈꯨꯅꯝ ꯈꯨꯅꯤꯡꯒꯤ ꯗꯥꯏꯔꯦꯛꯇꯔꯗꯨꯁꯨ ꯃꯩꯗꯤ ꯇꯥꯔꯤꯍꯦ
ꯈꯔ ꯇꯧꯕꯅꯦ ꯃꯥꯗꯤ ꯑꯁ ꯄꯥꯏꯕꯨ ꯄꯥꯏꯕꯅꯦꯍꯦ
ꯏꯪꯂꯤꯁ ꯀ ꯈꯞꯊꯔꯛꯑꯗꯤ ꯑꯁ ꯑꯀꯥꯞꯄꯤꯅꯤꯍꯦ
ꯑꯁ ꯕꯦꯔꯥ ꯑꯀꯥꯞꯄꯤꯅꯦꯍꯦ ꯑꯗꯨꯗꯤ ꯇꯧꯔꯦꯍꯦ
ꯃꯣꯏ ꯂꯤꯠ ꯑꯦꯛꯇꯔꯗꯨꯁꯨ ꯌꯣꯗꯤ ꯇꯥꯕꯅꯤ
ꯑꯁ ꯌꯨ ꯒꯣ ꯑꯥꯎꯠ ꯇꯧꯔꯛꯄ ꯃꯇꯝꯗꯗꯤ ꯐꯗꯤ ꯐꯠꯖꯔꯦꯍꯦ ꯃꯥꯥꯏ ꯑꯦꯛꯇꯤꯡꯗꯨꯗꯤ
ꯐꯔꯦ ꯐꯔꯦ ꯏꯇꯥꯎꯕꯤ ꯑꯩ ꯆꯥꯛ ꯆꯥꯔꯨꯈꯤꯒꯦꯀꯣ
ꯉꯁꯥꯏ ꯆꯥꯈ꯭ꯔꯦ ꯍꯥꯏꯗꯥꯏꯅꯦ
ꯑꯣ ꯑꯣ ꯀꯥꯎꯋꯦ ꯑꯩ ꯁꯣꯝ ꯁꯤꯗ ꯊꯕꯛ ꯑꯃ ꯂꯩꯌꯦ ꯑꯩꯇ ꯆꯠꯂꯨꯈꯤꯒꯦ ꯑꯝꯇ ꯀꯣ
ꯑꯗꯣ ꯇꯔꯐꯀꯤ ꯃꯔꯝꯅ ꯍꯪꯉꯦꯅꯦ
ꯎꯝ
ꯇ꯭ꯔꯐꯇꯣ
ꯑꯥ
ꯑꯩꯈꯣꯏ ꯁꯥꯏꯗ ꯀꯩꯅꯣ ꯕꯣꯜ ꯁꯅꯥꯕꯒꯤ ꯀꯩꯀꯥ ꯇꯧꯕꯗꯣ ꯕꯨꯀꯤꯡꯒꯤ ꯀꯌꯥ ꯑꯥ ꯅꯠꯇ꯭ꯔꯒ ꯑꯩꯈꯣꯏꯅ ꯕꯨꯛ ꯇꯧꯕꯗ ꯃꯣꯏ ꯀꯌꯥ ꯀꯌꯥ ꯂꯧꯖꯥꯠꯅꯣ
ꯎꯝ ꯕꯨꯛꯀꯤꯡ ꯇꯧꯕꯁꯦ
ꯇꯔꯥꯃꯨꯛꯇꯤ ꯀꯣ
ꯃꯤ ꯇꯔꯥꯃꯨꯛ ꯁꯅꯥꯕ ꯌꯥꯕ꯭ꯔꯕ
ꯍꯣꯏ ꯃꯤ ꯇꯔꯥꯃꯨꯛ
ꯇꯔꯥꯃꯨꯛꯇꯪ ꯃꯉꯥ ꯃꯉꯥ ꯁꯥꯕ
ꯃꯉꯥ ꯃꯉꯥ ꯁꯅꯥꯕ ꯇꯔꯨꯛ ꯇꯔꯨꯛ ꯄꯨꯨꯁꯨ ꯌꯥꯏꯌꯦꯕ
ꯃꯤ ꯑꯥ
ꯃꯥꯄꯟ ꯃꯥꯄꯟ ꯁꯅꯥꯕ ꯌꯥꯕ ꯇꯔꯐꯀꯨꯝꯕ ꯂꯩꯕ꯭ꯔꯣ
ꯂꯩꯗꯤ ꯂꯩꯕꯅꯦ ꯁꯣꯝ ꯑꯥ ꯈꯔ ꯂꯥꯞꯄꯗꯀꯣ ꯂꯩꯕꯀꯣ
ꯀꯩꯅꯣ ꯑꯩꯈꯣꯏ ꯃꯤ ꯀꯩꯅꯣ ꯃꯥꯄꯟ ꯃꯥꯄꯟ ꯁꯅꯥꯅꯤꯡꯕꯀꯣ
ꯎꯝ
ꯃꯥꯄꯟ ꯃꯥꯄꯟ ꯁꯥꯟꯅꯕꯗ ꯈꯔ ꯅꯨꯡꯉꯥꯏꯗꯧ ꯃꯥꯟꯕ ꯃꯉꯥ ꯃꯉꯥꯗꯤ ꯈꯔ ꯋꯥꯏꯗꯅ
ꯑ
ꯇꯥꯔꯞꯁꯨ ꯑꯃꯨꯛ ꯄꯤꯛꯁꯜꯂꯗꯤ ꯑꯗꯨꯁꯨ ꯅꯨꯡꯉꯥꯏꯇꯦ ꯑꯗꯣ ꯑ ꯁꯅꯥꯕꯂꯣꯔꯒ ꯁꯅꯕ ꯂꯣꯏꯔꯒ ꯑꯃꯨꯛꯀ ꯏꯔꯣꯏꯕ ꯍꯥ
ꯍꯣꯏ ꯇꯧꯕꯤꯦ ꯑꯗꯨꯗꯤ ꯑꯩꯁꯦ ꯊꯕꯛꯁꯦ ꯑꯝꯇ ꯆꯠꯊꯣꯛꯎꯈꯤꯒꯀꯣ ꯇꯧꯕꯋ
ꯐꯔꯦ ꯐꯔꯦ ꯑꯗꯨꯗꯤ
ꯍ ꯍꯣ ꯍ